ꯍꯜꯂꯣ꯫
ꯍꯜꯂꯣ꯫
ꯇꯥꯔꯕ‌ꫭ꯫
ꯍꯣꯏ ꯇꯥꯏꯌꯦ꯫
ꯀꯩꯗꯧꯔꯝꯃꯤꯅꯣ꯫
ꯀꯔꯤꯁꯨ ꯇꯧꯗꯦꯗ ꯆꯥꯛ ꯆꯥꯠꯇꯣꯛꯔꯒ꯫ ꯍꯣꯏ ꯆꯥ ꯊꯛꯔꯒ ꯐꯝꯔꯝꯃꯤ꯫
ꯀꯩ ꯏꯟꯖꯥꯡ ꯆꯥꯔꯒꯦ꯫
ꯁꯣꯏꯒ ꯈꯥꯃꯦꯟ꯫
ꯀꯅꯥꯅ ꯊꯣꯡꯉꯤꯅꯣ꯫
ꯑꯩꯅ ꯊꯣꯡꯉꯤꯅꯤꯗ꯫
ꯁꯦꯁ ꯏꯟꯖꯥꯡ ꯊꯣꯡꯕ ꯌꯥꯝ ꯍꯩꯕ꯭ꯔ ꯍꯥꯏ ꯍꯩꯕ ꯃꯥꯜꯂꯤꯗ꯫
ꯍꯩꯗ꯭ꯔꯁꯨ ꯑꯗꯨꯝ ꯊꯣꯡꯕ ꯇꯥꯔꯦꯗꯅ꯫
ꯀꯩ ꯊꯣꯡꯅꯕ ꯃꯤ ꯑꯇꯩ ꯂꯩꯇ꯭ꯔꯥ ꯍꯥꯏꯁꯦ꯫
ꯃꯣꯏ꯫
ꯑꯁ ꯀꯩꯀꯩ ꯌꯦꯟꯖꯥꯡ ꯊꯣꯡꯕ ꯍꯩꯒꯦ ꯂꯣꯏ ꯍꯩꯕ꯭ꯔꯣ꯫
ꯊꯣꯡꯉꯕꯨꯗꯤ ꯊꯣꯡꯕ ꯌꯥꯏ ꯑꯗꯨ ꯍꯥꯎꯕ ꯍꯥꯎꯇꯕ ꯑꯗꯨ
ꯁꯥ ꯊꯣꯛꯕ ꯍꯩꯕꯔꯥ
ꯍꯥꯥ
ꯁꯥ ꯁꯥ ꯊꯣꯡꯕ ꯍꯩꯕ꯭ꯔꫭꯕ
ꯍꯣꯏ
ꯀꯩꯀꯩ ꯁꯥ ꯂꯣꯏ ꯍꯩꯕ꯭ꯔꯥ
ꯂꯣꯏ ꯌꯥꯏꯗ ꯑꯗꯨ ꯎꯝ ꯄꯤꯔꯥ
ꯀꯩ
ꯃꯇꯟꯗꯣ ꯑꯗꯨꯗꯤ ꯊꯣꯡꯗ꯭ꯔꯤ
ꯑꯝ ꯑꯗꯨꯗꯤ ꯀꯌꯥꯁꯨ ꯆꯥꯗꯦꯗ ꯑꯩꯈꯣꯏꯁꯨ
ꯑꯝ
ꯆꯤꯛꯀꯟꯒꯨꯝꯕ ꯄꯣꯛꯀꯨꯝꯕ ꯕꯤꯐꯀꯨꯝꯕ ꯉꯥꯛꯇꯅꯤꯗ ꯆꯥꯏꯁꯤ
ꯑꯗꯨꯗꯤ ꯊꯣꯡꯕ ꯍꯩꯌꯦꯗ ꯑꯗꯨ ꯆꯥꯕ ꯈꯣꯏꯅꯁꯨ ꯑꯗꯨꯝ ꯌꯥꯏꯌꯦ ꯍꯥꯢꯌꯦ
ꯑꯗꯨꯗꯤ ꯅꯣꯡ ꯆꯥꯕ ꯂꯥꯛꯄ ꯌꯥꯏ ꯀꯩꯅꯣ
ꯍꯣꯏ ꯄꯨꯔꯒ ꯂꯥꯛꯑꯣ ꯊꯣꯡꯕꯤꯒꯦ
ꯑꯩꯁ ꯄꯨꯔꯛꯇꯗꯤ ꯌꯥꯔꯣꯏꯗꯔꯣ ꯍꯥꯢꯁꯦ ꯆꯥꯕ
ꯄꯨꯔꯛꯇ꯭ꯔꯗꯤ ꯀꯃꯥꯏꯅ ꯊꯣꯡꯅꯤ
ꯈꯥꯡ ꯈꯥꯡ ꯈꯛꯇ ꯈꯥꯡꯒ ꯏꯁꯤꯡ ꯈꯛꯇ ꯊꯣꯡꯕ ꯌꯥꯕ꯭ꯔꯥꯅꯦ
ꯅꯠꯇꯦ ꯅꯪꯅ ꯅꯪꯅ ꯄꯤꯖ ꯅꯪꯅ ꯄꯤꯖꯕ ꯌꯥꯏ ꯀꯩꯅꯣ
ꯍꯥꯥ
ꯅꯪꯅ ꯅꯪꯅ ꯂꯩꯔ ꯄꯤꯖꯕ ꯌꯥꯏ ꯀꯩꯅꯣ
ꯑꯌꯣ ꯅꯪꯁꯦ ꯁꯨꯃꯥꯏꯅ ꯇꯧꯒꯗꯧꯕ꯭ꯔꯣ
ꯐꯥꯒꯤ ꯗꯧꯕꯅꯤꯗ
ꯅꯨꯄꯥꯅꯕꯨ ꯑꯩ ꯑꯩ ꯄꯨꯔꯛꯀꯦ ꯑꯗꯣ ꯊꯣꯡꯕꯤꯌꯣ ꯍꯥꯏꯕ ꯍꯥꯏꯕꯗꯨꯅ ꯑꯗꯨꯅ ꯅꯨꯄꯥ ꯊꯣꯛꯄꯅꯦ
ꯅꯠꯇꯦ ꯅꯠꯇꯦ ꯑꯩ ꯁꯨꯝ ꯄ꯭ꯔꯦꯡ ꯇꯧꯕꯅꯤ ꯀꯩꯗꯧꯔꯒꯦ ꯎ
ꯑꯩ ꯄꯨꯔꯛꯀꯦ ꯅꯪ ꯊꯣꯡꯕꯤꯌꯨꯀꯣ ꯍꯥꯏꯅ ꯁꯨꯃꯥꯏꯅ ꯍꯥꯏꯌꯨꯀꯣ
ꯍꯥꯏꯗꯣꯏꯅꯦ ꯍꯥꯏꯗꯣꯏꯅꯤ ꯐꯥꯒꯤ ꯇꯧꯕꯅꯤ ꯀꯩꯗꯧꯔꯛꯒꯦ ꯈꯪꯉꯤ ꯀꯩꯗꯧꯔꯒꯦ ꯑꯩꯁꯨ ꯂꯣꯏꯅ ꯎꯝ
ꯍꯧꯖꯤꯛꯇꯤ ꯅꯪꯗꯤ ꯀꯔꯤ ꯇꯧꯔꯒ ꯂꯩꯕ꯭ꯔꯥ
ꯑꯩ ꯉꯁꯤꯗꯤ ꯀꯦꯝ ꯆꯠꯇꯦ ꯄ꯭ꯔꯦꯛꯇꯤꯁꯁꯨ ꯆꯠꯇꯦ ꯉꯁꯤꯗꯤ ꯑꯣꯐ ꯂꯩꯌꯦ ꯀꯩꯝ ꯇꯧꯗꯦ ꯌꯨꯝꯗ ꯂꯩ ꯑꯩꯁꯨ ꯌꯨꯝꯗ ꯍꯤꯟꯖꯥꯡ ꯊꯣꯡ ꯂꯣꯏꯗ ꯉꯥꯏꯔꯤ
ꯑꯁ ꯀ꯭ꯔꯤ ꯏꯟꯁꯥꯡ ꯊꯣꯡꯕ꯭ꯔꯅꯦ
ꯍꯋꯥꯏ ꯑꯣꯏꯅ ꯊꯣꯡꯉꯦ ꯑꯩꯈꯣꯏꯗꯤ
ꯍꯋꯥꯏꯁꯨ ꯍꯥꯎꯕꯅꯦ
ꯍꯥꯎꯋꯦ ꯍꯥꯎꯋꯦ
ꯑꯗꯣ ꯃꯊꯦꯜꯗꯣ ꯀꯥꯡꯉꯧꯒꯨꯝꯕ ꯑꯇꯣꯞꯄ ꯂꯩꯔꯗꯤ ꯍꯥꯎꯕꯅꯦ
ꯎꯝ ꯃꯣꯔꯣꯛ ꯑꯃ ꯃꯦꯠꯂꯒ
ꯑꯥ ꯁꯣꯏꯕꯤ ꯁꯣꯏꯕꯨꯝ ꯈꯪꯍꯥꯎ ꯇꯧꯑꯣꯅ
ꯁꯣꯏꯕꯨꯝ
ꯑꯥꯝ
ꯁꯣꯏꯕꯨꯝ ꯂꯩꯇꯦꯗ
ꯁꯣꯏꯕꯨꯝꯒ ꯑꯂꯨꯒ ꯀꯪꯉꯧ ꯇꯧꯕꯗꯨ ꯑꯗꯨꯁꯨ ꯍꯥꯎꯅꯦ ꯅꯪ ꯐꯖꯅ ꯂꯣꯛ ꯇꯧꯕ ꯃꯥꯜꯂꯦ ꯂꯣꯛ ꯈꯨꯕ ꯃꯥꯜꯂꯦ
ꯅꯍꯥꯟ ꯅꯣꯡ ꯃꯔꯛꯇ ꯆꯣꯠꯄ ꯑꯗꯨꯒꯤꯅꯤꯗ ꯗꯟ ꯎꯝ ꯅꯣꯡꯃ ꯇ ꯅꯍꯥꯟ ꯕꯣꯜ ꯁꯥꯟꯅꯕ ꯍꯤꯗꯥꯛꯂꯣ ꯆꯥꯏꯗ
ꯑꯥ ꯑꯦ ꯅꯨꯄꯥꯁꯤꯡꯒꯤ ꯍꯥꯎꯅꯕꯤ ꯍꯤꯗꯥꯛ ꯆꯥꯅꯤꯡꯗꯕꯗ
ꯆꯥꯏꯗ ꯆꯥꯏꯗ
ꯑꯦ ꯊꯥꯖꯗꯦ ꯆꯥꯔꯗꯤ ꯁꯨꯃꯥꯏꯅ ꯇꯧꯔꯣꯏ
ꯐꯔꯛꯏꯅꯦꯁꯦ ꯈ꯭ꯋꯥ ꯋꯥ ꯉꯥꯡꯕꯒ ꯊꯣꯛꯑꯝꯗ꯭ꯔꯕꯅꯤ ꯈꯣꯟ ꯈꯣꯟ ꯈꯔꯥꯎ ꯂꯣꯏ ꯁꯤꯔꯝꯃꯕꯅꯤ
ꯐꯔꯛꯏꯅꯦ
ꯁꯨꯃꯥꯏꯅ ꯇꯧꯒꯜꯂꯤꯗꯤ ꯅꯪ ꯆꯣꯠ ꯍꯦꯛꯇ ꯆꯣꯠꯂꯒ ꯆꯣꯠ ꯍꯦꯛꯇ ꯆꯣꯠꯂꯗꯤ ꯑꯗꯨꯝ ꯍꯤꯗꯥꯛꯇꯣ ꯆꯥꯕꯅ ꯐꯥꯔꯕꯅꯦ
ꯃꯥꯅꯤ ꯃꯥꯅꯤ
ꯍꯤꯗꯥꯛꯇꯨ ꯁꯛ ꯑꯗꯨ ꯈꯛꯇꯁꯨ ꯅꯠꯇꯕ ꯚꯤꯇꯥꯃꯤꯟꯁꯨ ꯌꯥꯎꯅ ꯆꯥꯎꯋꯣ
ꯍꯣꯏ ꯍꯣꯏ ꯆꯥꯏ ꯆꯥꯏ ꯀꯩꯅꯣ ꯕꯣꯜ ꯌꯦꯡꯗ꯭ꯔꯣ ꯅꯪꯗꯦ
ꯌꯦꯡꯉꯦ ꯑꯗꯣ ꯍꯧꯖꯤꯛꯀꯤꯗꯤ ꯑꯥ ꯅꯨꯡꯗꯥꯡꯒꯤꯒ
ꯅꯣꯡꯉꯥꯜꯂꯝꯗꯥꯏ ꯌꯦꯡꯗ꯭ꯔꯥ
ꯑꯌꯨꯛ ꯉꯟꯇꯥꯒꯤꯗꯣ
ꯍꯣꯏ ꯍꯣꯏ ꯑꯌꯨꯛꯀꯤꯗꯣ ꯌꯦꯡꯕ꯭ꯔꯥ
ꯍꯣꯏ
ꯄꯣꯔꯇꯨꯒꯜ ꯄꯣꯔꯇꯨꯒꯜ ꯐꯦꯟꯁ ꯂꯣ
ꯅꯠꯇꯦ ꯍꯦ
ꯌꯥꯏ ꯌꯥꯏ ꯑꯗꯨꯗꯤ
ꯑꯗꯨꯗ ꯑꯩꯅ ꯁꯄꯣꯔꯠ ꯇꯧꯕ ꯌꯥꯎꯗꯦ
ꯅꯪ ꯁꯞꯄꯣꯔꯠꯁꯦ ꯀꯅꯥ ꯑꯥꯔꯖꯦꯟꯇꯤꯅꯥꯒꯥ ꯍꯥꯢꯔꯛꯇꯧ ꯃꯥꯜꯂꯦ
ꯑꯗꯨꯒ ꯁ꯭ꯄꯦꯟ
ꯀꯩ ꯀꯩ ꯀꯩ ꯃꯔꯝꯒꯤꯅꯣ ꯑꯔꯖꯦꯟꯇꯤꯅ ꯁꯞꯄꯣꯔꯠ ꯇꯧꯔꯤꯁꯤꯅ ꯑꯔꯖꯦꯟꯇꯤꯅꯥ ꯁꯞꯄꯣꯔꯠ ꯇꯧꯔꯤꯁꯤꯅ ꯀꯔꯤ ꯃꯔꯝꯒꯤꯅꯣ
ꯑꯗꯨꯝ ꯐꯖꯩꯩꯅ ꯕꯣꯜ ꯁꯥꯟꯅꯕ ꯀꯥꯟꯗ ꯐꯖꯅ ꯁꯥꯟꯅꯕꯗꯨꯅꯦ ꯌꯦꯡꯅꯤꯡꯕꯗꯣ
ꯑꯣꯢꯔꯝꯅꯤ ꯕꯣꯜ ꯌꯥꯝ ꯌꯦꯡꯕ ꯍꯩꯕ ꯃꯥꯜꯂꯤ ꯕꯣꯜ ꯐꯖꯅ ꯈꯪꯕ꯭ꯔꯣ ꯂꯣꯏꯅ
ꯈꯪꯗꯦꯗ ꯑꯗꯨꯝ ꯌꯦꯡꯕꯕꯨꯗꯤ ꯍꯩꯌꯦ ꯃꯤ ꯂꯣꯏꯅꯃꯛ ꯌꯦꯡꯉ ꯍꯩꯗꯤ ꯍꯩꯌꯦꯅ
ꯏꯁꯄꯦꯟꯗꯨ ꯄꯥꯝꯃꯤꯅ ꯏꯁꯄꯦꯟꯗꯅ ꯀꯅꯥ ꯌꯥꯎꯕꯩꯅꯣ
ꯏꯁꯄꯦꯟꯗꯨ ꯏꯪ ꯇꯞꯅ ꯐꯖꯅ ꯃꯣꯏꯒꯤ ꯄ꯭ꯂꯦꯗꯨ ꯑꯃꯅꯁꯨ ꯌꯥꯝ ꯇꯣꯉꯥꯟꯗꯕꯗꯨꯣ
ꯎꯝ ꯑꯩꯗꯤ ꯑꯁ ꯉꯁꯥꯏꯗꯣ ꯄꯣꯔꯇꯨꯒꯜ ꯄꯣꯂꯗꯤ ꯀꯥꯏꯅ ꯍꯔꯥꯎꯔꯤꯅꯤ ꯑꯗꯨꯒ ꯂꯧꯔꯗꯤ ꯀꯥꯈꯤ ꯉꯁꯥ ꯉꯁꯥꯏꯒꯤꯗꯨ
ꯎꯝ
ꯄꯣꯒꯦ ꯈꯤꯇꯪ ꯉꯥꯏꯕꯅꯤꯍꯦ ꯗꯥꯎ ꯌꯥꯕꯩꯅꯤ ꯃꯣꯢ ꯒꯣꯜ ꯒꯣꯜ ꯑꯅꯤ ꯑꯃ ꯑꯥꯎꯞꯁꯥꯏꯠꯅꯤ ꯑꯁ ꯅꯠ ꯇꯗꯤ ꯀꯥꯔꯝꯅꯤ ꯀ꯭ꯔꯣꯁꯤꯌꯥꯅ
ꯍꯣꯢ
ꯑꯩꯅ ꯈꯜꯂꯤꯁꯤ ꯄꯣꯇꯨꯒꯜ ꯁꯤ ꯑꯝꯇ ꯄꯣꯒ꯭ꯔꯣꯁꯤꯅꯤ
ꯄꯣꯔꯇꯨꯒꯜ ꯁꯤꯔꯗꯤ ꯃꯤ ꯑꯅꯤ ꯑꯍꯨꯝꯗꯤ ꯇ꯭ꯔꯤꯠ ꯇꯧꯕꯤꯒꯦ ꯍꯥꯏꯅ ꯍꯥꯏꯕ ꯂꯩꯌꯦ ꯑꯗꯨꯁꯨ ꯉꯥꯏꯕꯅꯦ ꯑꯩꯁꯨ
ꯄꯣꯔꯇꯨꯒꯜ ꯐꯦꯟꯁ ꯈꯩꯁꯦ ꯅꯠꯇꯦꯕ ꯃꯤ ꯌꯥꯝ ꯎꯁꯤꯠꯇꯦꯕ ꯃꯣꯏꯁꯦ ꯈꯪꯕ꯭ꯔꯥ ꯍꯦꯛꯇ ꯈꯪꯗꯦ ꯀꯩ ꯍꯥꯏꯅꯤ
ꯉꯦꯕ
ꯑꯃꯨꯛ ꯃꯣꯏꯅ ꯑ ꯃꯣꯏꯅ ꯏꯍꯦꯟꯅ ꯍꯦꯜꯂꯕꯩ ꯇꯥꯏꯞꯇ ꯑꯗꯨꯝ ꯇꯧꯋꯦ ꯍꯥꯏꯕ ꯑꯗꯨ ꯅꯨꯡꯁꯤꯗꯦ ꯍꯥꯏꯕ ꯑꯝꯇ
ꯑꯥ
ꯃꯣꯏ ꯄꯦꯟꯁ ꯈꯩꯁꯦ ꯑꯗꯨꯅꯤ ꯈꯠꯅꯕꯤꯅꯦ ꯑꯩꯈꯣꯏꯒ ꯑꯗꯨꯝ
ꯊꯣꯛ ꯈ꯭ꯔꯒ ꯍꯦꯛꯇ ꯒꯣꯜ ꯆꯟ ꯒꯣꯜ ꯆꯪꯕꯗꯣ ꯑꯗꯨ ꯅꯨꯡꯉꯥꯏꯌꯦ
ꯃꯥ ꯌꯥꯎꯗ꯭ꯔꯁꯨ ꯌꯥꯔꯕꯅꯦ
ꯌꯥꯏꯌꯦ ꯃꯥ ꯌꯥꯎꯗ꯭ꯔꯁꯨ ꯃꯥ ꯃꯥ ꯌꯥꯎꯕꯅꯠ__ ꯇꯤꯝꯗꯨꯗ ꯍꯦꯟꯅ ꯀꯩꯅꯣ ꯇꯧꯍꯜꯂꯦ ꯍꯥꯏꯕ ꯅꯨꯡꯉꯥꯏꯇ꯭ꯔꯦ ꯍꯥꯏꯕ ꯌꯦꯡꯕ ꯁꯥꯟꯅꯕꯗꯣ
ꯎꯝ
ꯍꯅꯨꯔꯝꯅꯤꯅ ꯉꯥꯗꯤ ꯆꯦꯟꯕꯁꯨ ꯉꯝꯗ꯭ꯔꯦ ꯂꯦꯞꯄ ꯂꯦꯞꯄ ꯑꯗꯨꯝ ꯂꯩꯔꯦ ꯑꯗꯨꯅ ꯇꯤꯝ ꯑꯇꯩ ꯃꯣꯏ ꯇꯤꯝꯒꯩꯅꯖꯨ ꯃꯥꯖꯦ ꯀꯌꯥ ꯀꯩꯅꯣ ꯇꯧꯗ꯭ꯔꯦꯕ ꯑ ꯊꯥꯖꯗ꯭ꯔꯦꯕ ꯃꯉꯣꯟꯗ ꯑꯗꯨꯅ
ꯎꯝ
ꯑꯍꯥꯟꯕ ꯃꯦꯠꯁꯇꯒ ꯇꯧꯔꯤꯗꯣ ꯃꯣꯏꯅ
ꯑꯗꯨ ꯃꯥ ꯇꯣꯛꯔꯗꯤ ꯃꯣꯏꯒꯤ ꯀꯟꯇ꯭ꯔꯤꯗꯣ ꯁꯞꯄꯣꯔꯠ ꯇꯧꯒꯗꯧꯕ ꯃꯤ ꯌꯥꯝ ꯂꯩꯕꯅꯦ
ꯎꯝ ꯃꯤ ꯌꯥꯝ ꯂꯩꯇꯦ ꯃꯣꯏ ꯀꯟꯇ꯭ꯔꯤꯗ ꯃꯥ ꯇꯣꯛꯑꯗꯤ ꯃꯥꯏ ꯁꯞꯄꯣꯔꯇꯔ ꯉꯥꯛꯇꯅꯤ ꯃꯥꯏ ꯐꯦꯟꯁ ꯉꯥꯇꯅꯤ ꯑꯅꯝꯕꯅ
ꯅꯠꯇꯦ ꯍꯑ ꯃꯤ ꯑꯇꯣꯞ ꯑ ꯃꯤ ꯈꯔꯗꯤꯀꯣ ꯃꯥ ꯇꯣꯛꯈ꯭ꯔꯗꯤ ꯁꯞꯄꯣꯔꯠ ꯇꯧꯒꯦ ꯍꯥꯏꯅ ꯍꯥꯏꯕꯁꯨ ꯌꯥꯝ ꯂꯩꯕꯅꯤ
ꯂꯩ ꯂꯩ ꯂꯩ ꯑꯗꯨꯁꯨ ꯂꯩ
ꯑꯈꯣꯏꯒꯨꯝꯕ
ꯎꯝ ꯋꯥꯔꯜ ꯀꯞ ꯀꯩꯁꯨ ꯂꯧꯕ ꯉꯝꯃꯣꯏꯗ ꯃꯣꯏꯅ ꯍꯟꯗꯛ ꯄꯣꯍꯧꯔꯅꯤ ꯃꯣꯏ ꯁ꯭ꯄꯦꯟꯒ ꯇꯥꯕꯅꯦ ꯃꯊꯪ ꯃꯣꯏ ꯔꯥꯎꯟ ꯔ ꯔꯥꯎꯟ ꯑꯣꯐ ꯁꯤꯛꯁꯇꯤꯟꯗ ꯁꯤꯛꯁꯇꯤꯟꯗ ꯁ꯭ꯄꯦꯟꯒ ꯇꯥꯏꯅꯤ
ꯑꯣ
ꯑꯗꯨꯗ ꯅꯨꯡꯉꯥꯏꯔꯗꯕꯅꯤ ꯈꯪꯉꯗꯕꯅꯤ ꯑꯗꯨ ꯃꯦꯠꯁꯇꯨꯗ
ꯎꯝ
ꯏꯁ ꯑꯗꯨ ꯅꯍꯥꯃꯨꯛꯁꯨ ꯄꯣꯔꯇꯨꯒꯜꯅ ꯀꯩꯅꯣꯗ ꯅꯦꯁꯟ ꯀꯞꯇ ꯑꯣꯏꯔꯝꯅꯤꯅꯦ ꯁ꯭ꯄꯦꯟ ꯀꯥꯒꯤꯕꯗ ꯄꯦꯅꯥꯜꯇꯤꯗ ꯅꯠꯇꯦ ꯄꯦꯅꯥꯜꯇꯤꯗ ꯃꯥꯜꯂꯤ ꯑꯗꯨꯖꯨ ꯆꯥꯛꯑꯦ ꯑꯗꯨꯖꯨ ꯁ꯭ꯄꯦꯟꯅ ꯀꯥꯗꯧ ꯃꯥꯜꯂꯒ ꯑꯈꯣꯏ ꯕꯦꯇꯤꯡ ꯇꯧꯅꯩꯅꯦꯕ ꯑꯗꯨ ꯅꯨꯃꯤꯠꯇꯨꯁꯨ ꯑꯗꯨꯒ ꯀꯥꯒꯤ ꯄꯣꯔꯇꯨꯒꯜꯅ ꯑꯩꯈꯣꯏ ꯁ꯭ꯄꯦꯟꯗ ꯀꯥꯅꯤꯅ ꯂꯩꯅꯦꯕ ꯑꯩꯈꯣꯏꯁꯨ ꯀꯥꯒꯤ ꯅꯝꯗꯅ ꯍꯦꯛ ꯗꯥꯎ ꯌꯥꯏꯌꯦ ꯃꯣꯏ
ꯎꯝ ꯄ꯭ꯔꯊꯅꯥ ꯇꯧꯕ ꯍꯧꯔꯣ
ꯑꯩꯗꯤ ꯑꯁ ꯀꯩꯅꯣ ꯐ꯭ꯔꯥꯟꯁꯅꯕꯨ ꯂꯧꯒꯤꯗꯧ ꯃꯥꯜꯂꯣꯉꯣ ꯍꯟꯇꯛꯁꯦ ꯃꯣꯏꯌꯦ__ ꯐ꯭ꯔꯥꯟꯁ ꯀꯥꯡꯕꯨꯒꯩꯁꯦ ꯌꯥꯝ ꯁꯥꯊꯤꯕꯅꯤ ꯍꯟꯇꯛꯇꯤ ꯃꯣꯏ ꯑꯦꯇꯦꯛꯀꯔꯁꯤꯡꯗꯨ ꯑꯁ ꯐꯖꯩꯕꯣ ꯂꯣꯏꯅ ꯃꯣꯏ ꯑꯍꯨꯝ ꯃꯔꯤ
ꯍꯣꯏ ꯃꯣꯏꯒꯤ ꯄ꯭ꯂꯦꯗꯣ ꯐꯖꯕꯅꯤ
ꯎꯝ ꯑꯗꯨꯅ ꯒꯣꯜꯖꯨ ꯃꯦꯠꯆ ꯑꯝꯗ ꯒꯣꯜ ꯒꯣꯜ ꯑꯅꯤꯗꯩ ꯇꯥꯗꯅ ꯑꯃꯝ ꯆꯜꯂꯦ ꯅꯍꯥꯟꯗꯩ ꯃꯣꯏ ꯍꯟꯇꯛꯇꯤ
ꯍꯧꯖꯤꯛꯀꯥꯟꯗꯤ ꯅꯣꯏ ꯅꯨꯄꯥꯁꯤꯡꯒꯤ ꯐꯣꯟ ꯀꯣꯜ ꯇꯧꯔꯗꯤ ꯑꯁꯤ ꯕꯣꯒꯤ ꯋꯥꯔꯤ ꯉꯥꯛꯇ ꯑꯣꯏꯔꯝꯅꯤ
ꯋꯥꯔꯤ ꯂꯩꯇꯕꯩꯅꯤꯅꯦ
ꯃꯇꯝ ꯃꯇꯝꯅꯅꯤꯅꯦ ꯋꯥꯔꯤꯗꯣ ꯑꯇꯩ ꯀꯩ ꯍꯥꯏꯗꯣꯏꯅꯣ ꯈꯪꯗꯕꯅꯤ ꯕꯣꯜꯗ ꯇꯧꯕꯅꯤꯅ ꯕꯣꯜ ꯇꯥ ꯇꯥꯕꯅꯦ ꯀꯩꯅꯣ ꯎꯄꯥꯏ ꯂꯩꯠꯇꯦ
ꯀꯔꯤꯕꯨ ꯍꯥꯏꯅꯤ ꯑꯇꯩꯗꯤ ꯍꯣꯔꯦꯟ ꯍꯣꯔꯦꯟ ꯅꯣꯡꯉꯥꯜꯂꯝꯗꯥꯏꯗ꯭ꯔꯣ ꯑꯥꯔꯖꯦꯟꯇꯤꯅꯥ ꯂꯩꯕꯗꯣ
ꯎꯝ
ꯅꯨꯡꯉꯥꯏꯅꯤꯗ ꯀꯥꯒꯤꯅꯤꯗ ꯑꯗꯨꯖꯨ ꯀꯥꯕꯨꯗꯤ
ꯑꯥ
ꯑꯗꯨ ꯌꯦꯡꯅꯤ ꯌꯦꯡꯅꯤ ꯑꯗꯣ ꯑꯁ ꯇꯤꯝ ꯑꯃꯗꯣ ꯗꯤꯐꯦꯟꯁ ꯌꯥꯝ ꯀꯜꯂꯤꯅꯦ
ꯑꯗꯨ ꯀꯤꯞꯄꯔꯗꯨꯁꯨ ꯐꯖꯟ ꯐꯥꯏꯅꯦ ꯏꯁꯄꯦꯟꯁꯨ ꯗ꯭ꯔꯣ ꯆꯠꯈꯔꯤꯅꯤꯅꯦ ꯑꯗꯨ ꯍꯟꯗꯛ ꯑꯗꯨ ꯇꯤꯝꯗꯣ ꯃꯦꯠꯁ ꯑꯝꯇ ꯄꯣꯗꯕꯤꯅꯦ ꯃꯣꯏꯅ ꯆꯪꯉꯛꯏꯗꯣ
ꯎꯝ
ꯈꯔ ꯋꯥꯅꯗꯤ ꯊꯣꯛꯇꯧꯗꯤ ꯃꯥꯂꯦ ꯃꯣꯏ ꯑꯗꯒꯤ ꯃꯣꯏ ꯒꯅꯥꯒꯤ ꯀꯩꯅꯣ ꯃꯥꯏꯕꯅꯦꯅ ꯑꯃ ꯊꯣꯛꯄꯗꯣ ꯈꯪꯕ꯭ꯔꯥ
ꯑꯥ
ꯃꯥꯅꯒ ꯄꯣꯅꯤ ꯍꯥꯏꯗꯣ ꯑꯥꯔꯖꯦꯟꯇꯤꯅꯥ
ꯑꯗꯨ ꯑꯣꯏꯅ ꯇꯧꯔꯣ
ꯑꯗꯨꯁꯨ ꯎꯝ ꯊꯥꯖꯒꯦꯔ ꯊꯥꯖꯔꯣꯏꯔ ꯀꯔꯤꯔꯥ ꯒ꯭ꯌꯥꯟ ꯇꯥꯗꯦ
ꯑꯗꯨꯅꯦ ꯒ꯭ꯌꯥꯟ ꯇꯥꯗꯦ ꯅꯍꯥꯟ ꯃꯥꯅ ꯑꯃ ꯍꯥꯏꯒꯤꯕ ꯑꯃꯗꯤ ꯆꯨꯝꯃꯦ ꯃꯣꯏ ꯏꯪꯂꯦꯟꯒ ꯁꯥꯟꯅ ꯅꯨꯃꯤꯠꯇ ꯍꯦꯔꯤꯀꯦꯟꯗꯣ ꯀꯩꯅꯣ ꯇꯧꯅ ꯆꯜꯂꯣꯏ ꯈꯣꯠꯂꯣꯏ ꯍꯥꯏ ꯆꯟꯗꯦ ꯑꯗꯨ ꯅꯨꯃꯤꯠꯇꯣ ꯗꯥꯎꯔꯖꯨ ꯈꯡꯄꯣꯟꯇꯦ ꯑꯗꯩ ꯑꯗꯩ ꯏꯁꯇꯦꯗꯤꯌꯝ ꯃꯅꯨꯡꯗ ꯕ꯭ꯂꯦꯛ ꯃꯦꯖꯤꯛ ꯇꯧꯋꯦ ꯀꯥꯏꯅꯒ ꯑꯩꯅ ꯇꯧꯋꯦꯕꯨ ꯑꯣꯏꯕ꯭ꯔꯥ ꯑꯣꯏꯗꯕ꯭ꯔꯥ ꯈꯪꯗꯦꯗ ꯕ꯭ꯂꯦꯛ ꯃꯦꯖꯤꯛ ꯀꯥꯏꯅ
ꯑꯗꯣ ꯃꯥꯅ ꯁꯨꯃꯥꯏꯅ ꯇꯧꯕ ꯉꯝꯂꯗꯤ ꯀꯔꯤꯒꯤ ꯆꯝꯄꯤꯌꯟꯁꯨ ꯑꯣꯏꯍꯜꯂꯣ ꯍꯥꯏꯅ ꯍꯥꯏꯌꯣꯅ
ꯃꯥꯅꯦ ꯑꯗꯨꯅꯦ ꯑꯗꯨ ꯈꯟꯅꯕ ꯌꯥꯏ ꯑꯗꯨꯅꯤ ꯑꯁ ꯈꯪꯗꯦꯗ ꯄ꯭ꯔꯤꯗꯤꯛꯁꯟ ꯀꯩꯀꯩ ꯃꯌꯥꯝ ꯊꯣꯛꯏꯗꯨꯗꯤ ꯁꯤꯝꯁꯟ ꯄꯔꯤꯗꯤꯛꯁꯟꯒꯥꯏ ꯃꯦꯛꯁꯤꯀꯣꯒ ꯄꯣꯔꯇꯨꯒꯜꯒ ꯐꯥꯏꯅꯦꯜ ꯁꯥꯟꯅꯅꯤ ꯀꯥꯏꯅ ꯇꯧ ꯊꯣꯛꯏ ꯃꯌꯥꯝꯗꯨꯗꯤ
ꯑꯣꯏꯗꯣꯏꯔꯣ ꯑꯣꯏꯔꯣꯏꯗꯣꯏꯔꯁꯨ ꯈꯪꯗꯦ ꯑꯝꯇ
ꯑꯗꯨ ꯑꯣꯏꯗ꯭ꯔꯗꯤ ꯃꯥꯁꯨ ꯋꯥꯊꯤ ꯌꯥꯝ ꯆꯥꯅꯤꯗ
ꯑꯗꯨ ꯃꯥꯒꯤ ꯗꯨ ꯁꯝꯁꯟ ꯄ꯭ꯔꯤꯗꯤꯛꯁꯟꯗꯣ ꯃꯥꯒꯤ ꯄ꯭ꯔꯤꯗꯤꯛꯁꯟ ꯑꯌꯥꯝꯕ ꯃꯃꯥꯡ ꯃꯃꯥꯡ ꯇꯧꯒꯤꯕ ꯃꯌꯥꯝꯗꯣ ꯂꯣꯏꯃꯛꯇꯤ ꯇꯣꯏ ꯆꯨꯝꯗꯤ ꯆꯨꯝꯃꯦꯕ ꯑꯅꯝꯕꯅ ꯃꯥꯏꯗꯣ ꯍꯟꯗ꯭ꯔꯦꯠꯇ ꯑꯗꯨꯝ ꯍꯟꯗ꯭ꯔꯦꯠꯇ ꯍꯟꯗ꯭ꯔꯦꯠ ꯁꯤꯌꯣꯔ ꯑꯣꯏꯗ꯭ꯔꯁꯨ ꯑꯗꯨꯝ ꯁꯤꯛꯁꯇꯤ ꯁꯚꯦꯟꯇꯤ ꯑꯗꯨꯃꯥꯏ ꯆꯥꯡ ꯑꯗꯨꯝ ꯃꯃꯥꯡꯗ ꯇꯧꯒꯤꯕ ꯑꯇꯩ ꯊꯣꯛꯈꯤ ꯃꯌꯥꯝꯗꯣ ꯂꯣꯏ ꯆꯨꯝꯕꯅꯦꯕ꯫
ꯑꯗꯨ ꯃꯉꯣꯟꯗ ꯊꯥꯖꯕꯩ ꯌꯥꯝꯕꯗꯣ ꯑꯗꯨ ꯑꯣꯏꯔꯗꯤ ꯂꯥꯏꯛ ꯁꯣꯛꯄꯗꯨꯁꯨ ꯄꯔꯁꯦꯟꯇꯦꯖꯇꯣ ꯌꯥꯝꯔꯅꯤꯅ ꯃꯥꯒꯤ